ꯑꯁ ꯀꯩꯔꯣ ꯉꯁꯤꯒꯤ ꯅꯨꯃꯤꯠꯁꯤ ꯌꯥꯝ ꯐꯪꯕꯒꯨꯝ ꯇꯧꯋꯤꯅꯦ
ꯍꯣꯏ ꯍꯧꯖꯤꯛ ꯍꯧꯖꯤꯛ ꯈꯛꯇꯪꯅꯦ ꯉꯁꯥꯏ ꯉꯁꯥꯏꯗꯤ ꯌꯥꯗꯦ ꯉꯁꯥꯏꯗꯤ ꯌꯥꯗꯕꯅ ꯌꯥ ꯌꯥꯗꯕꯅ ꯌꯥꯗꯕꯅ
ꯎꯝ ꯁꯨꯃꯥꯏꯅ ꯇꯧꯕꯅꯦ ꯃꯣꯏꯁꯦ ꯒꯦꯞ
ꯎꯝ
ꯃꯔꯛ ꯃꯔꯛꯇ
ꯃꯔꯛ ꯃꯔꯛꯇ ꯑꯣ ꯃꯝꯃꯀꯥꯟꯗꯅ ꯐꯕ ꯃꯥꯜꯂꯦ ꯑꯗꯨꯏꯗꯤ
ꯎꯝ ꯑꯗꯨꯒ ꯑꯌꯨꯛ ꯉꯟꯇꯥꯁꯨ ꯐꯕ ꯃꯥꯜꯂꯦ
ꯗꯦꯟꯖꯔꯅꯤꯍꯦ
ꯍꯟꯗꯛꯁꯦ ꯅꯨꯃꯤꯠꯁꯦ ꯊꯨꯅ ꯆꯠꯂꯦꯀꯣ
ꯌꯥꯝ ꯊꯨꯏꯌꯦ ꯍꯣꯏ ꯄꯥꯏ ꯏꯝ ꯆꯠꯄꯒ ꯅꯠꯇ꯭ꯔꯦ ꯅꯨꯃꯤꯁꯦ ꯄꯥꯏꯔꯦ
ꯑꯗꯨ ꯑꯣꯏꯔꯗꯤꯅꯦ ꯍꯅꯨ ꯊꯪꯁꯦ ꯀꯨꯏꯗ꯭ꯔꯤꯀꯥꯟꯗ ꯑꯃꯨꯛ ꯇꯥꯔꯛꯑꯅꯤ ꯍꯥꯏꯔꯤꯅꯦ
ꯍꯣꯏ ꯋꯥꯠꯂꯤꯗ
ꯑꯩꯁ
ꯎꯝ
ꯁꯥꯡꯗꯤ ꯁꯥꯡꯉꯦꯀꯣ ꯅꯪ ꯐꯖꯅ ꯒ꯭ꯌꯥꯟ ꯇꯥꯎꯀꯣ ꯔꯤꯄꯤꯠ ꯉꯥꯡꯒꯗꯧꯕꯁꯦ ꯂꯨꯕ ꯖꯥꯠꯅꯤ ꯅꯨꯄꯥ ꯑꯃꯁꯦ
ꯑꯥ
ꯑꯥ ꯖꯪꯒꯜ ꯆꯤꯡꯔꯣꯝꯗ ꯇꯦꯟꯈꯠꯂꯛꯄ
ꯑꯥ
ꯖꯡꯒꯜꯁꯤ ꯆꯤꯡꯔꯣꯝꯗ ꯆꯦꯡ ꯆꯦꯟꯈꯠꯂꯦ ꯆꯦꯟꯈꯠꯂꯦ ꯑꯗꯨꯝ ꯆꯦꯟ ꯆꯦꯟꯔꯒ ꯗꯨꯝ
ꯆꯤꯡ ꯀꯥꯕꯗꯣ ꯎꯝ
ꯀꯥꯈꯠꯂꯒ ꯑꯃꯨꯛ ꯄ꯭ꯂꯦꯟ ꯖꯒꯥ ꯈꯤꯇꯪ ꯂꯩꯕ ꯄ꯭ꯂꯦꯟ ꯖꯒꯥ ꯈꯤꯇꯪ ꯂꯩꯕ ꯑꯗꯨꯝ ꯆꯤꯡꯗꯤ ꯆꯤꯡꯗ ꯐꯣꯔꯦꯁ ꯖꯪꯒꯜ ꯉꯥꯛꯇꯅꯦꯕ
ꯎꯝ
ꯀꯥꯈꯠꯄꯗꯁꯨ ꯖꯪꯒꯜ ꯑꯗꯨꯒ ꯄ꯭ꯂꯦꯟ ꯖꯒꯥꯗꯁꯨ ꯑꯃꯨꯛ ꯖꯪꯒꯜ ꯑꯣꯏꯔꯦ ꯑꯃꯨꯛꯀ ꯈꯤꯇꯪ ꯆꯦꯟꯈꯜ ꯆꯦꯟꯈꯜ ꯆꯦꯟꯈꯠꯂꯒ ꯑꯃꯨꯛ ꯁ꯭ꯂꯣꯞ ꯇꯥꯕꯗꯣ
ꯇꯥꯕꯗꯣ ꯎꯝ
ꯁꯂꯣꯞ ꯇꯥꯕ ꯃꯐꯝꯗꯨꯗ ꯄ꯭ꯂꯦꯟ ꯑꯣꯏꯔꯦ ꯖꯪꯒꯜ ꯑꯣꯏꯗ꯭ꯔꯦ ꯂꯝꯄꯥꯛ ꯑꯗꯨꯝ ꯀꯣ ꯐ꯭ꯔꯤꯗ ꯑꯗꯨꯝ ꯆꯤꯡꯈꯠꯂꯦ
ꯈꯠꯂꯦ ꯃꯥꯁꯨ ꯇꯞ ꯇꯝꯅ ꯀꯨꯝꯊꯔꯛ ꯑꯦ
ꯗꯨꯕ ꯃꯇꯨꯡꯗ ꯃꯥꯁꯦ ꯁꯥꯏꯠ ꯁꯥꯏꯠꯇꯀꯣ ꯑꯥ ꯁꯥꯏ ꯁꯥꯏꯗ ꯖꯡ ꯑ ꯂꯩꯗꯅ ꯅꯥꯞ ꯅꯥꯄꯤꯅꯤ ꯒꯨꯝꯕ ꯎ ꯄꯥꯝꯕꯤ ꯃꯆꯥ ꯃꯆꯥꯗꯣ
ꯎꯝ
ꯈꯤꯇꯪ ꯈꯤꯇꯪ ꯉꯧꯔꯒ ꯂꯩꯕ
ꯎꯝ
ꯑꯗꯨ ꯈꯤꯇꯪ ꯈꯤꯇꯪ ꯍꯔꯛꯑ ꯃꯥ ꯗꯨꯗ ꯂꯥꯟꯊꯣꯛ ꯂꯥꯟꯊꯣꯛꯑꯒ ꯑꯃꯨꯛ ꯄꯨꯈ꯭ꯔꯤ ꯑꯅꯤ ꯃꯆꯥ ꯎꯔꯦ
ꯎꯝ
ꯀꯄꯨꯈꯔꯤ ꯑꯅꯤ ꯃꯆꯥ ꯎꯔꯕ ꯃꯇꯨꯡꯗ ꯈꯤꯇꯪ ꯑꯃꯨꯛ ꯀꯨꯝꯊꯔꯀꯥꯟꯗ ꯋꯥꯇꯔꯐꯣꯜ ꯑꯆꯧꯕ ꯑꯅꯤ ꯇꯥꯕꯀꯣ ꯎꯝ
ꯑꯅꯤ ꯇꯥꯕ ꯎꯔꯦ ꯑꯃꯨꯛ ꯈꯤꯇꯪ ꯀꯨꯝ ꯊꯔꯛꯑꯒ ꯎꯝ ꯄꯥꯝꯕꯤ
ꯄꯥꯟꯕꯤ꯫
ꯆꯥꯃ ꯆꯥ
ꯆꯥꯃ ꯆꯥ꯫
ꯍꯧꯕꯒꯨꯝꯕ ꯍꯧꯒ ꯒ꯭ꯔꯥꯁꯒꯨꯝꯅꯀꯣ꯫
ꯀꯤꯠꯇ ꯈꯤꯠꯇꯪ ꯇꯕ ꯔꯩꯔꯦ ꯑꯗꯨꯒ, ꯈꯤꯇꯪ ꯀꯝꯊꯔꯒꯅ ꯄꯨꯈ꯭ꯔꯤ ꯑꯆꯧꯕ ꯂꯩꯕ꯫
ꯑꯥ
ꯆꯧꯕ ꯂꯩꯔ ꯃꯇꯨꯡꯗ ꯑꯗꯨ ꯄꯨꯈ꯭ꯔꯤꯗꯣ ꯌꯦꯡꯕ ꯂꯣꯏꯔꯦ ꯍꯥꯏꯔ ꯈꯤꯇꯪ ꯑꯃꯨꯛ ꯀꯨꯝꯊꯔꯒ, ꯂꯝꯕꯤꯁꯦ ꯄꯨꯔꯥ ꯂꯩꯗꯅ꯫ ꯑꯦꯟ ꯄꯣꯏꯟꯗꯣ ꯑꯣꯏꯕ ꯁꯤꯁꯦ ꯀꯩ ꯄꯣꯠꯁꯛ ꯑꯣꯏꯒꯗꯧ ꯃꯥꯟꯒꯦ?
ꯑꯩ ꯍꯥꯏꯔꯣꯔꯥ?
ꯎꯝ ꯑꯥ꯫
ꯃꯥꯏ꯫
ꯑꯥ꯫ ꯅꯪꯁꯤ ꯋꯥꯔꯤꯁꯦ ꯍꯥꯟꯅ ꯇꯈꯤꯕ ꯃꯥꯜ ꯍꯣꯏ ꯆꯨꯝꯃꯦ꯫ ꯁꯤ ꯋꯥꯔꯤꯁꯦ ꯍꯥꯟ ꯇꯔꯝꯅꯤꯀꯣ꯫
ꯑꯥ ꯇꯥꯈ꯭ꯔꯦ ꯑꯗꯨꯒꯤꯅꯦ꯫
ꯎꯝ ꯑꯗꯨꯅꯦ ꯑꯁ ꯑꯩ ꯉꯁꯥꯏꯗꯒꯤ ꯉꯥꯡꯉꯤꯁꯤꯗꯤ ꯄꯨꯔꯥ ꯑꯦꯅꯔꯖꯤ ꯂꯣꯁ ꯑꯣꯏꯗꯧꯕ ꯃꯥꯜ
ꯑꯗꯩꯗꯤꯀꯣ ꯑꯩ ꯋꯥꯔꯤ ꯑꯃ ꯂꯤꯕꯤꯒꯦ꯫
ꯑꯝ꯫
ꯍꯨꯏ ꯑꯅꯤꯁꯦ ꯅꯣꯡꯃꯁꯦ ꯃꯕꯥꯅꯤꯁꯦ ꯂꯩꯀꯥꯏ ꯀꯣꯏꯔꯖꯥꯠꯅꯦ꯫ ꯂꯩꯀꯥꯏ ꯀꯣꯏꯕꯁꯦ ꯌꯥꯝ ꯄꯥꯝꯕ꯫
ꯎꯝ꯫
ꯌꯨꯝ ꯂꯩꯕꯁꯦ ꯌꯥꯝ ꯇꯟꯕ ꯃꯕꯥꯅꯤꯁꯦ꯫
ꯑꯥ꯫
ꯑꯗꯩꯗꯤ ꯃꯕꯥꯅꯤꯁꯦ ꯂꯩꯀꯥꯏ ꯀꯣꯏꯒꯟꯕꯅꯦꯅ ꯂꯩꯀꯥꯏꯁꯦ ꯑꯃꯨꯛꯀ ꯀꯣꯏꯔꯒ ꯂꯩꯔꯦꯕꯀꯣ꯫
ꯑꯥ꯫
ꯑꯗꯨꯒ ꯃꯕꯥꯅꯤꯁꯦ ꯅꯣꯡꯃꯗꯤ ꯂꯝꯕꯤ ꯃꯠ ꯇꯥꯏꯁꯤꯗꯅꯦ ꯑꯆꯥꯄꯣꯠ ꯑꯃ ꯇꯥ ꯂꯩꯔꯝꯃꯦꯌꯦ꯫
ꯑꯥ꯫
ꯑꯆꯥꯄꯣꯠ ꯑꯃ ꯇꯥ ꯂꯩꯔꯝꯕꯁꯤꯗ ꯃꯕꯥꯟꯅꯤꯁꯦ ꯌꯥꯝ ꯍꯔꯥꯎꯔꯦ ꯍꯥꯏꯌꯦꯕꯀꯣ ꯑꯁ ꯏꯕꯥꯅꯤ ꯀꯣꯏꯔꯤꯁꯦ, ꯂꯦꯝꯅꯗꯤ ꯃꯥꯡꯗ꯭ꯔꯦꯍꯦ ꯅ ꯌꯥꯝ ꯍꯔꯥꯎꯔꯦꯌꯦ ꯌꯦꯟꯕꯥꯅꯤꯁꯤ ꯆꯥꯃꯤꯟꯅꯔꯦꯌꯦ꯫
ꯎꯝ꯫
ꯑꯗꯨꯀꯥꯟꯗ ꯆꯥꯃꯤꯟꯅꯔ ꯀꯥꯟꯁꯤꯗ ꯑꯃ ꯍꯨꯏ ꯑꯃꯗꯅ ꯑꯗꯨꯃꯥꯏꯅ ꯍꯥꯏꯕ ꯖꯥꯠꯅꯦꯕꯀꯣ꯫
ꯎꯝ
ꯚꯥꯏ ꯏꯕꯥꯅꯤꯅ ꯌꯥꯝ ꯍꯥꯎꯋꯦꯅ ꯆꯥꯔꯤꯁꯦ ꯊꯤꯗꯤ ꯊꯤꯅꯦꯀꯣꯅ ꯍꯥꯏꯖꯥꯠꯅꯦ꯫ ꯑꯗꯨꯗ ꯍꯨꯏ ꯑꯃꯗꯨꯅꯅꯦ,
ꯑꯥ꯫
ꯃꯤ ꯑꯁꯨꯛ ꯍꯥꯎꯕ ꯄꯣꯠ ꯆꯥꯔꯤꯉꯩꯗ ꯊꯤꯒ ꯄꯠꯂꯛꯀꯅꯗꯕ ꯚꯥꯏ ꯍꯥꯏꯌꯦꯌꯦ꯫ ꯋꯥꯔꯤ ꯂꯣꯏꯔꯦ꯫
ꯑꯦ ꯑꯣꯏ ꯎꯨꯃꯥꯟꯂꯣ ꯑꯦ ꯊꯨꯝꯃꯟꯂꯣ ꯎꯝ ꯊꯨꯃꯟꯗ꯭ꯔꯣ ꯅꯪꯒꯤꯗꯨ
ꯋꯥꯔꯤ ꯃꯇꯦꯛ ꯃꯇꯦꯛ ꯁꯥꯅꯩꯗ
ꯑꯗꯣ ꯋꯥꯔꯤ ꯑꯃ ꯃꯨꯛꯀ ꯂꯤꯕꯤꯒꯦꯀꯣ
ꯎꯝ
ꯑꯥ ꯅꯨꯄꯥ ꯅꯨꯄꯥ ꯁꯥꯔꯤ ꯑꯃꯁꯦ ꯃꯥꯁꯦ ꯅꯨꯄꯤ ꯀꯣꯏꯕ ꯍꯩꯇꯕꯖꯥꯠꯅꯦꯕꯀꯣ ꯃꯄꯨꯟꯁꯤꯗ ꯅꯨꯄꯤꯁꯨ ꯀꯣꯏꯔꯛꯇꯕꯖꯥꯠꯅꯦꯕ
ꯑꯥ
ꯑꯗꯣ ꯅꯨꯄꯤ ꯊꯤꯅꯤꯡꯉꯥꯏꯗꯤ ꯃꯇꯝꯁꯦ ꯌꯥꯝ ꯍꯦꯜꯂꯛꯈ꯭ꯔꯦ ꯑꯗꯨꯗꯤ ꯗꯩꯗꯤ ꯃꯣꯏ ꯏꯃꯨꯡ ꯃꯤꯁꯤꯡꯅ ꯄꯥꯈꯠꯇꯅ ꯈꯣꯠꯇꯅ ꯅꯨꯄꯤ ꯑꯃ ꯁꯦꯝꯕꯤ ꯑꯃ ꯁꯦꯝꯕꯤ ꯑꯗꯨꯃꯥꯏꯅ ꯇꯧꯔꯦꯕꯀꯣ ꯑꯗꯣ ꯃꯥꯁꯦ ꯆꯠꯂꯣ ꯁꯨꯛꯌꯥ ꯌꯥꯗꯕ ꯎꯅꯕꯁꯦ ꯑꯗꯨꯗꯩꯗꯤ ꯑꯦ ꯃꯃꯥ ꯃꯄꯥꯈꯣꯏꯅ ꯍꯥꯏꯃꯟꯗꯅ ꯅꯣꯡꯃꯗꯤ ꯃꯥꯁꯦ ꯆꯠꯂꯒꯦ ꯗꯣꯏꯗꯤꯅ ꯃꯣꯏ ꯈꯨꯟꯒꯤ ꯂꯩꯁꯥꯕꯤ ꯑꯣꯏꯕ ꯖꯥꯠꯅꯦꯕꯀꯣ
ꯑꯥ
ꯅꯨꯄꯤꯗꯣ ꯑꯗꯨꯗꯩꯗꯤ ꯏꯕꯥꯅꯤꯁꯦ ꯆꯠꯂꯦꯌꯦ ꯆꯠꯂꯀꯥꯟꯗ ꯍꯥꯏꯗ ꯗꯤ ꯃꯥꯗꯤ ꯅꯨ ꯄꯤꯒ ꯀꯣꯏꯔꯛꯇꯕꯅꯤꯅ
ꯑꯥ
ꯋꯥꯔꯤꯁꯦ ꯀꯩ ꯁꯥꯗꯣꯏꯅꯣꯁꯦ ꯈꯪꯗ꯭ꯔꯦꯕ ꯅꯨꯄꯤꯗꯨꯗ
ꯑ ꯎꯝ
ꯗꯦ ꯅꯨꯄꯥꯗꯨꯅ ꯅꯨꯞ ꯍꯥꯏꯗꯤ ꯈꯨꯟ ꯃꯥꯟꯅꯕꯅꯤꯅ ꯀꯩ ꯀꯩꯅꯣ ꯂꯣꯏ ꯑꯃꯃ ꯂꯣꯏ ꯈꯪꯅꯩꯗꯅ ꯑꯗꯨꯗꯩꯗꯤ ꯃꯥꯅ ꯅꯨꯄꯤ ꯍꯣꯏꯗꯣ ꯍꯨꯏ ꯍꯨꯏ ꯃꯆꯥ ꯄꯣꯛꯄ ꯖꯥꯠꯅꯦꯕꯀꯣ
ꯑꯥ
ꯅꯣꯏ ꯍꯨꯏ ꯃꯆꯥ ꯀꯌꯥ ꯄꯣꯛꯀꯦꯅ ꯍꯪꯉꯦꯌꯦ
ꯑ
ꯑꯗꯣ ꯃꯁꯤꯡ ꯍꯥꯏꯕꯤꯈ꯭ꯔꯦꯌꯦ ꯑꯗꯨꯒ ꯅꯨꯄꯤꯗꯨꯅ ꯑꯇꯩꯗꯤ ꯍꯪꯒꯗꯕ ꯂꯩꯔꯤꯕꯅ ꯍꯪꯉꯦꯌꯦ ꯑꯗꯨꯒ ꯅꯨ ꯄꯥ ꯗꯨꯅ ꯂꯩꯇ꯭ꯔꯦ ꯅ ꯍꯥꯏꯌꯦꯌꯦ
ꯅꯨꯄꯤꯗꯨꯅ ꯑꯗꯩꯗꯤ ꯆꯠꯂꯒꯦꯅ ꯆꯠꯈ꯭ꯔꯦꯌꯦ ꯑꯣꯏꯗ꯭ꯔꯦꯌꯦ ꯑꯗꯨ ꯅꯨꯄꯥꯗꯣ
ꯎꯝ
ꯍꯧꯖꯤꯛꯐꯥꯎ ꯄꯥꯈꯪ ꯁꯔꯤ ꯑꯣꯏꯔꯒ ꯂꯩ ꯍꯥꯏꯌꯦ
ꯍꯧꯖꯤꯛ ꯐꯥꯎ
ꯍꯣꯏ
ꯍꯝ ꯏꯁ ꯗꯨꯒꯨꯝꯕ ꯅꯨꯞ ꯎꯝ ꯑꯗꯨꯗꯤ ꯀꯩꯔꯣ ꯐꯤꯂꯤꯝ ꯑꯃꯗ ꯂꯩꯕ ꯅꯨꯄꯥ ꯑꯃꯗꯣ ꯀꯩꯔꯣ ꯗꯁꯥꯅꯤ ꯍꯥꯏꯕ ꯅꯨꯄꯥꯒ ꯆꯞ ꯃꯥꯟꯅꯔꯒ ꯂꯩꯔꯦꯅꯦ ꯃꯥꯏꯖꯦ
ꯑꯣ ꯀꯕꯣꯛꯂꯩ ꯏꯅꯥꯎꯆꯥꯗꯨꯒ
ꯑꯥ ꯏꯕꯥꯟꯅꯤ ꯆꯞ ꯃꯥꯟꯅꯥꯔꯦꯅꯦ
ꯑꯥ
ꯂꯤ ꯂꯤꯔꯒ ꯅꯪꯉꯣꯟꯗ ꯑꯗꯨꯝ ꯄꯥꯜꯂꯛꯑꯅꯤ ꯅꯪꯒꯤꯁꯦ
ꯅꯆꯦꯗꯩꯗꯤ ꯂꯤꯗ꯭ꯔꯤꯗ
ꯑꯦ ꯑꯦꯁ ꯑꯗꯨ ꯑꯣꯢꯔꯁꯨ ꯌꯥꯝ ꯂꯩꯕꯅꯦꯀꯣ ꯅꯣꯏꯒꯤꯁꯨ ꯍꯦꯟꯗꯣꯛ ꯈ꯭ꯔꯗꯤ ꯅꯣꯏ
ꯑꯥ
ꯀꯩ ꯍꯥꯏ ꯀꯩ ꯍꯥꯢꯁꯤ ꯍꯦꯟꯗꯣꯛꯈ꯭ꯔꯗꯤ ꯋꯥꯈꯜ ꯊꯣꯛꯑꯔꯣꯏ
ꯎꯝ ꯎꯝ ꯎꯝ
ꯅꯣꯏ ꯆꯦ ꯑꯆꯧꯕꯤꯗꯣ ꯂꯩꯔꯤꯕꯒꯤ ꯑꯩꯈꯣꯏꯁꯦ ꯋꯥꯈꯜ ꯆꯥꯎꯊꯣꯛ ꯆꯥꯎꯅ ꯂꯩꯖꯔꯤꯕꯅꯦ ꯀꯩꯅꯣ
ꯑꯥ ꯑꯩꯒꯤꯅꯤ ꯑꯩꯒꯤꯅꯤ
ꯈꯪꯗ꯭ꯔꯦꯗ ꯀꯃꯥꯏ
ꯃꯩꯀꯥ ꯂꯩꯁꯥꯕꯤ ꯑꯔꯤ ꯂꯣꯏ ꯑꯔꯤꯕꯤ ꯊꯣꯛꯂꯛꯑꯦꯗ ꯌꯥꯗ꯭ꯔꯦꯗ ꯈꯨꯜꯗꯁꯨ ꯆꯞ ꯃꯥꯟꯅꯩ ꯃꯣꯏꯁꯦ ꯌꯨꯝ ꯄꯥꯅꯤꯡꯉꯥꯏ ꯀꯩꯝ ꯒ꯭ꯌꯥꯟ ꯇꯥꯗꯔꯕ ꯃꯥꯜꯂꯦ
ꯍꯥꯏꯗꯤ ꯌꯨꯝ ꯄꯥꯟꯕ ꯍꯥꯏꯁꯦ ꯐꯥꯒꯤ ꯐꯔꯥꯡꯒꯤ ꯊꯕꯛ ꯅꯠꯇꯦꯕꯀꯣ ꯆꯥꯅꯕꯗꯣ ꯐꯪꯗ꯭ꯔꯗꯤ ꯄꯥꯟꯗꯕꯅꯁꯨ ꯐꯔꯤꯕ
ꯑꯆꯥ
ꯎꯝ
ꯑꯗꯣ ꯆꯅꯕ ꯊꯤꯌꯨ ꯍꯥꯏꯔꯁꯨ ꯅꯣꯏꯁꯨ ꯊꯤꯗ꯭ꯔꯦ ꯍꯧꯖꯤꯛ ꯀꯥꯟꯗꯤ
ꯅꯨꯄꯤ ꯅꯨꯄꯤ ꯁꯤꯡꯕꯤꯁꯤꯡꯗꯤ ꯃꯣꯏ ꯑꯗꯨꯝ ꯈꯔ ꯊꯤꯕ ꯈꯣꯠꯄ ꯈꯔ ꯍꯩꯌꯦꯕꯀꯣ
ꯑꯥ
ꯑꯩꯈꯣꯏ ꯅꯆꯦ ꯑꯩꯈꯣꯏꯁꯤꯡꯁꯤꯗꯤ ꯑꯄꯪꯕꯤꯁꯤꯡ ꯉꯥꯛꯇꯅꯦꯗꯅ
ꯎꯝ
ꯑꯗꯨꯒꯤ ꯎꯝ ꯃꯤꯅ ꯍꯥꯏꯔꯛꯄ ꯈꯛꯇꯪ ꯉꯥꯏ ꯂꯩꯕꯅꯤꯅ ꯃꯤꯅ ꯍꯥꯏꯔꯛꯄꯗꯨꯗ ꯑꯩꯈꯣꯏꯅ ꯄꯥꯝꯕ ꯂꯩꯔꯒꯗꯤ ꯐꯕ
ꯑꯥ
ꯄꯥꯝꯗꯕ ꯍꯦꯛ ꯑꯣꯏꯔꯛꯄꯁꯤꯗ ꯈꯪꯗꯦ ꯌꯥꯝ ꯈꯟꯕꯩꯔꯥ ꯅꯠꯇ꯭ꯔꯒꯅ ꯑꯩꯈꯣꯏꯒꯤ ꯍꯥꯏꯗꯤ ꯏꯁꯣꯔꯅ ꯁꯦꯝꯕꯤꯕ ꯑꯦꯁ
ꯑꯩꯁ ꯂꯛ
ꯂꯥꯛꯇ꯭ꯔꯤꯕꯒꯤꯔ
ꯉꯥꯏꯌꯣ ꯉꯥꯏꯌꯣ ꯏꯁꯣꯔꯅ ꯄꯤꯗꯔꯥꯗꯤ ꯅꯣꯏ ꯑꯗꯨꯝ ꯐ꯭ꯂꯣꯞ ꯇꯥꯔꯦ ꯅꯣꯏꯁꯦ
ꯏꯁꯣꯔꯅ ꯄꯤꯗ꯭ꯔꯥꯗꯤ ꯂꯩꯁꯥꯥ ꯁꯥꯔꯤ ꯑꯣꯏꯔꯣ ꯁꯤꯅꯦꯕ ꯑꯩꯈꯣꯏꯁꯦ
ꯑꯦꯁ
ꯈꯪꯗꯦꯗ ꯄꯨꯟꯁꯤꯁꯦ
ꯁꯤꯗꯤ ꯏꯁꯣꯔꯒꯤ ꯈꯨꯠꯁꯦꯝꯗ ꯂꯩꯇꯦ ꯅꯣꯏ ꯅꯣꯏꯒꯤ ꯈꯨꯁꯝꯗꯨꯅ ꯅꯣꯏ ꯅꯣꯏꯒꯤ ꯑꯄꯥꯝꯕ ꯇꯧꯔꯣꯅ ꯍꯥꯏꯕꯅꯦ
ꯌꯥꯕꯅꯦ
ꯐꯪꯗ꯭ꯔꯒꯅ ꯅꯝꯐꯨꯗ ꯆꯠꯇꯣꯏꯅꯦ ꯀꯩꯅꯣ ꯅꯣꯏꯗꯤ
ꯅꯝꯐꯨꯗꯃꯛꯇꯤ ꯆꯠꯅꯤꯡꯗꯕ
ꯎꯝ ꯍꯅꯨꯕꯤ ꯑꯣꯏꯔ ꯀꯥꯟꯗ ꯀꯅꯥꯅ ꯅꯣꯏ ꯁꯦꯟꯅꯗꯣꯏꯔꯣ
ꯑꯁ ꯑꯗꯨꯁꯨ ꯆꯨꯝꯃꯤꯕꯅꯤꯅꯦ ꯑꯩꯅ ꯅꯣꯡꯃꯁꯦ ꯏꯌꯥꯝꯕꯒꯤ ꯃꯆꯥꯗꯅꯦ
ꯑꯥ
ꯑꯩꯅ ꯑꯩꯗꯤ ꯌꯨꯝ ꯄꯥꯜꯂꯔꯣꯏꯗ ꯌꯣꯛꯄꯤꯅꯕ ꯅꯣꯏ ꯃꯌꯥꯝ ꯂꯩꯔꯤꯁꯤꯗꯤꯅ ꯍꯥꯏꯕꯀꯣ
ꯑꯥ
ꯑꯗꯨꯒ ꯃꯥꯅ ꯀꯩ ꯍꯥꯏꯕ꯭ꯔꯥ ꯍꯥꯏꯔꯒꯅꯦ ꯑꯩ ꯌꯣꯛꯄ ꯉꯝꯃꯣꯏ ꯅꯌꯨꯝ ꯄꯥꯜꯂꯣ ꯍꯥꯏꯌꯦ
ꯎꯝ ꯍꯥꯏꯅꯤ ꯃꯣꯏ ꯈꯪꯕꯩꯅꯦ ꯅꯣꯏꯗꯒꯤ ꯍꯦꯟꯅ ꯈꯪꯕ ꯃꯥꯜꯂꯦꯗ ꯑꯉꯥꯡꯁꯤꯡꯅ
ꯎꯝ
ꯈꯪꯗꯦ ꯃꯣꯏꯅ ꯋꯥꯈꯜ
ꯍꯣꯏ
ꯋꯥꯈꯜ ꯈꯔ ꯂꯥꯞꯄꯤꯔꯥ ꯅꯠꯇ꯭ꯔꯒꯅ ꯑꯩꯈꯣꯏꯅ ꯋꯥꯈꯜ ꯈꯔ ꯅꯛꯃꯟꯕꯩꯔꯥ ꯈꯪꯗ꯭ꯔꯦ
ꯀꯨꯏꯔꯅꯨ ꯁꯠ ꯁꯠ
ꯁꯠ ꯁꯠ
ꯆꯍꯤ ꯇ꯭ꯋꯦꯟꯇꯤ ꯊꯔꯇꯤ ꯊꯣꯛꯇ꯭ꯔꯤꯉꯩꯗ ꯑꯣꯟꯅꯕꯅꯦꯕ ꯑꯦ ꯅꯪ ꯅꯪꯒꯤ ꯄꯥꯎ ꯇꯥꯔꯗꯤ ꯑꯩ ꯏꯟꯁꯥꯡ ꯊꯣꯡꯕ ꯂꯥꯛꯑꯒꯦ
ꯍꯣꯏ ꯍꯣꯏ ꯊꯣꯡꯕ ꯂꯥꯛꯄꯤꯌꯣ
ꯆꯥ ꯑꯣꯏꯅ ꯂꯣꯟꯂꯨꯔꯥ
ꯆꯥꯗꯤ ꯂꯣꯟꯕꯗꯣ ꯀꯌꯥ ꯐꯖ ꯐꯠꯇꯧ ꯃꯥꯟꯗ꯭ꯔꯦ ꯑꯗꯨꯅ ꯑꯥ ꯍꯣꯜꯒꯨꯝ ꯍꯣꯜꯒꯨꯝꯕ ꯅꯠꯇ꯭ꯔꯒꯅ ꯑꯥ ꯀꯩꯀꯩꯅꯣ ꯊꯕꯛ ꯁꯨꯕꯤꯕ ꯌꯥꯕ ꯀꯦ ꯌꯦꯡꯉꯒ
ꯍꯣꯏ ꯂꯩꯗꯤ ꯂꯩ ꯖꯥꯠꯅꯤꯍꯦ ꯋꯥꯉꯥꯡꯁꯤꯗꯤ ꯂꯩ ꯂꯩ ꯖꯥꯠꯅꯤꯍꯦ
ꯊꯥꯗꯣꯛꯈ꯭ꯔꯦ ꯀꯃꯥꯏꯅ ꯇꯧꯗꯣꯏꯅꯣ ꯀꯥꯏ ꯂꯥꯏꯇꯦꯗ ꯐꯒꯤ ꯇꯧꯕꯅꯤ
ꯃꯤꯋꯥꯗꯨꯗꯤ ꯑꯣ ꯂꯩꯔꯛꯑꯗꯤ ꯍꯥꯏꯕ꯭ꯔꯥ
ꯎꯝ ꯂꯩꯔꯛꯑꯗꯤ ꯍꯥꯏꯕ
ꯅꯪꯒꯤ ꯋꯥꯈꯜꯗꯣ ꯍꯣꯜ ꯀꯩꯀꯥꯒ ꯍꯥꯏꯔꯛꯄꯗꯨꯗ ꯑꯁ ꯀꯨꯏꯔꯝꯔꯣꯏꯗ꯭ꯔꯥꯅ ꯈꯜꯂꯤꯅꯤꯅꯦ
ꯑꯣ ꯁꯨꯝ ꯍꯥꯏꯔꯤꯕ ꯍꯥꯏꯗꯨꯅꯦ ꯑꯥ ꯁꯨꯝ ꯍꯥꯏꯔꯤꯕ ꯍꯥꯏꯗꯨꯅꯦ ꯑꯣꯏ
ꯎꯝ ꯑꯗꯨꯝ ꯍꯥꯏꯔꯣ
ꯑꯣꯏꯕ ꯑꯣꯏꯗꯕ ꯑꯗꯨꯗꯤ ꯅꯣꯡꯗꯝꯕ ꯃꯥꯒꯤ ꯈꯨꯠꯁꯦꯝꯅꯤ ꯅꯠꯇ꯭ꯔꯥ
ꯑꯩ ꯃꯥꯅꯤ ꯏꯁꯩꯗꯁꯨ ꯂꯩꯔꯤꯗꯨꯗꯤ
ꯎꯝ ꯏꯁꯩꯁꯨ ꯁꯛꯅꯤꯡꯉꯛꯑꯦ ꯀꯃꯥꯏꯅ ꯇꯧꯗꯣꯏꯅꯣ
ꯏꯁꯩ ꯁꯛꯅꯤꯡꯉꯤꯔꯣ ꯅꯪꯁꯤꯕꫭ ꯑꯦ ꯏꯆꯦ ꯅꯪ ꯏꯆꯦ ꯁꯟꯗꯦꯁꯀꯨ ꯃꯤꯁ ꯈꯤꯇꯪ ꯇꯧꯔꯝꯕ꯭ꯔꯥ
ꯇꯧꯗꯤꯌꯦ
ꯇꯧꯗꯦꯀꯣ
ꯍꯥ ꯑꯥ ꯍꯌꯦꯡꯗꯤ ꯀꯩ ꯀꯩ